ꯍꯜꯂꯣ ꯇꯥꯔꯦꯀꯣ
ꯇꯥꯔꯦ ꯇꯥꯔꯦ ꯁꯦꯡꯉꯦ ꯁꯦꯡꯉꯦ ꯉꯁꯥꯏ ꯋꯥꯆꯦꯞꯇꯒꯤꯗꯤ ꯁꯦꯡꯒ꯭ꯔꯦ ꯆꯥꯛ ꯆꯥꯔꯕꯣ
ꯑꯥꯎ ꯆꯥꯔꯦ
ꯑꯥ ꯑꯥ ꯀꯩ ꯃꯊꯦꯜ ꯍꯣꯠꯅꯔꯒꯦ ꯉꯁꯤꯗꯤ
ꯉꯥ ꯆꯥꯏ ꯉꯁꯤꯗꯤ
ꯉꯥ
ꯑꯥ
ꯑꯣ ꯑꯣ
ꯆꯥꯔꯕꯣ ꯅꯪꯗꯤ
ꯑꯩꯁꯨ ꯂꯣꯏꯕꯗ ꯉꯥꯏꯔꯤ ꯂꯣꯏꯕꯗ ꯉꯥꯏꯔꯤ ꯑꯗꯨꯒ ꯁꯤ ꯊꯕꯛ ꯆꯜꯂꯒ ꯉꯍꯥꯛ ꯐ꯭ꯔꯤ ꯇꯥꯏꯝ ꯂꯩꯕ ꯑꯗꯨꯒꯤ ꯉꯥꯏꯍꯥꯛ ꯁꯪꯕꯗ ꯗ ꯋꯥꯔꯤ ꯁꯥꯟꯅꯁꯦ ꯇꯧꯕꯅꯤꯗ ꯑꯩ ꯀꯩꯅꯣꯁꯨ ꯑꯁꯤ ꯑꯥ ꯊꯥꯡꯖꯥꯝ ꯑꯦꯒ꯭ꯔꯣꯗ ꯂꯩꯕ ꯑꯗꯨꯗ ꯉꯥꯏꯍꯥꯛ ꯄꯣꯊꯥꯕ ꯑꯣꯏꯅ ꯋꯥꯔꯤ ꯁꯥꯟꯅꯁꯦ ꯇꯧꯕꯅꯦꯗ
ꯃꯥꯇꯝ ꯃꯪꯍꯟꯗꯦꯅꯦ ꯅꯪꯁꯦ ꯌꯥꯥꯏꯌꯦꯀꯣ
ꯎꯝ ꯑꯩꯁꯦ ꯀꯩꯅꯣ ꯌꯥꯝ ꯆꯤꯜꯂꯒ ꯀꯩꯅꯣ ꯇꯧꯕꯅꯦꯕ ꯃꯇꯝꯖꯦ ꯋꯥꯔꯤ ꯁꯥꯟꯅꯅꯤꯡꯉꯥꯏꯁꯦ ꯑꯃꯇ ꯂꯩꯇꯕ
ꯑꯗꯨꯗ ꯊꯕꯛ ꯇꯧꯕꯗꯣ ꯅꯨꯡꯉꯥꯏꯕ꯭ꯔꯣ
ꯈꯪꯗꯦꯗ ꯑꯗꯨꯝ ꯅꯨꯡꯉꯥꯏꯗꯦ ꯑꯩꯗꯤ ꯌꯥꯝ ꯋꯥꯏꯗ ꯃꯣꯏꯗꯤ ꯑꯃꯨꯛ ꯀꯩꯅꯣ ꯂꯣꯏꯔꯒ ꯀꯣꯆꯤꯡ ꯆꯠꯂꯣꯢꯗꯣꯢ ꯆꯠꯈꯤꯗꯣꯏꯅꯦꯕ
ꯉꯟ ꯉꯟꯅ ꯆꯠꯄ ꯃꯥꯜꯂꯦꯀꯣ
ꯀꯣꯆꯤꯡꯖꯦ ꯀꯩꯅꯣ ꯅꯣꯢꯒꯤ ꯀ꯭ꯋꯥꯀꯩꯊꯦꯜꯒꯤꯗ ꯑꯗꯨꯗ ꯀꯣꯆꯤꯡ ꯆꯠꯄꯅꯦꯕ ꯕꯦꯡꯀꯤꯡꯒ ꯑꯦꯁ ꯑꯦꯁ ꯁꯤꯒꯤ ꯑꯦꯛꯖꯥꯝꯒꯤ ꯄꯤꯅꯤꯉꯥꯏ ꯑꯗꯨꯒꯤ ꯅꯨꯡꯉꯥꯏ ꯍꯥꯏꯕ ꯇꯥꯥꯔꯦ ꯈꯪꯗꯦ ꯅꯨꯡꯉꯥꯏꯈ꯭ꯔꯦ ꯍꯥꯏꯇꯥꯔꯦ ꯋꯥꯔꯜ ꯀꯞ ꯌꯦꯡꯕꯒ ꯁꯤꯔꯦ
ꯢꯁ
ꯋꯥꯔꯜꯀꯞ ꯌꯦꯡꯕꯒ ꯊꯕꯛꯀꯤꯒ ꯂꯣꯏ ꯆꯦꯟꯅꯕꯗ
ꯑꯦ ꯇꯨꯝꯕ ꯃꯇꯝ ꯂꯩꯗꯧ ꯃꯥꯥꯟꯗ꯭ꯔꯦ ꯅꯪꯒꯤꯗꯨꯗꯤ
ꯄꯨꯔꯥ ꯌꯨꯝꯖꯤꯗꯤ ꯄꯨꯔꯥ ꯀꯩꯅꯣꯒꯤ ꯇꯥꯏꯞꯇ ꯂꯩꯔꯕꯅꯦ ꯄꯨꯔꯥ ꯃꯣꯏꯅ ꯑꯣꯏꯅ ꯚꯤꯖꯤꯠ ꯇꯧꯕꯩ ꯇꯥꯏꯞꯇꯀꯣ ꯊꯕꯛ ꯊ ꯊꯕꯛꯇ ꯑꯣꯏꯅ ꯂꯩꯔꯒ ꯌꯨꯝꯁꯤꯅ ꯚꯤꯖꯤꯠ ꯇꯧꯔꯒ ꯉꯥꯏꯍꯥꯛ ꯑꯃꯨꯛ ꯊꯕꯛꯇ ꯑꯣꯏꯅ ꯀꯨꯏꯅ ꯂꯩꯕ ꯍꯥꯏꯕꯗꯤ ꯌꯨꯝꯗ ꯂꯩꯕꯗꯣ ꯄꯨꯡ ꯃꯉꯥꯒꯨꯝꯕ ꯉꯥꯛꯇꯅꯦ ꯍꯥꯏꯕꯗꯤ ꯀꯣꯆꯤꯡꯒ ꯑꯃꯨꯛ ꯆꯠꯄꯒꯤꯀꯣ
ꯑꯣ
ꯊꯕꯛꯇꯨꯉꯥꯛ ꯑꯣꯏꯔꯗꯤ ꯐꯕ ꯑꯗꯨꯒ ꯑꯃꯨꯛ ꯀꯣꯆꯤꯡ ꯆꯠꯂꯦ ꯀꯩꯗꯧꯔꯦ ꯑꯗꯨꯒꯤ ꯌꯥꯝ ꯅꯨꯡꯉꯥꯏꯔꯤ ꯄꯨꯁꯤ ꯄꯨꯟꯁꯤꯁꯦ
ꯋꯥꯕꯅ ꯅꯨꯡꯉꯥꯢꯗꯧꯅꯣ ꯑꯩꯁꯨ ꯇꯝꯄꯥꯛꯇ ꯂꯩꯌꯦ
ꯇꯝꯄꯛꯇ ꯂꯩꯌꯦ
ꯎꯝ
ꯑꯣ ꯑꯗꯨꯝ ꯀ ꯀꯩꯀꯩ ꯍꯣꯠꯅꯔꯤꯒꯦ ꯌꯨꯝꯗ ꯂꯩꯕ꯭ꯔꯥ ꯅꯠꯇ꯭ꯔꯒ ꯀ꯭ꯂꯥꯁ ꯆꯄ꯭ꯔꯥ
ꯍꯟꯗꯛꯇꯤ ꯆꯠꯇ꯭ꯔꯦ
ꯑꯣ ꯎꯝ ꯋꯥꯔꯜꯀꯞ ꯀꯨꯝꯕꯗꯤ ꯌꯦꯡꯕ ꯅꯠꯇ꯭ꯔꯣ ꯑꯩꯈꯣꯏꯗꯤ ꯌꯦꯡꯉꯒ ꯁꯤꯒꯦ ꯇꯧꯔꯦꯅꯦ ꯃꯤꯠꯀꯁꯦ ꯂꯣꯏ ꯁꯥꯔꯒ ꯉꯔꯥꯡꯁꯨ ꯌꯦꯡꯗꯦ
ꯉꯥꯏꯕ꯭ꯔꯣ ꯌꯦꯡꯕꯗꯣ
ꯢꯁ ꯌꯥꯝ ꯄꯥꯝꯃꯨꯌꯦꯗ ꯑꯗꯨꯛ ꯅꯨꯡꯉꯥꯏꯔꯕ ꯀꯩꯅꯣꯗꯨꯕꯨ ꯋꯥꯔꯜ ꯀꯞ ꯌꯦꯡꯗꯦ ꯍꯥꯏꯔꯗꯤ
ꯉꯅꯥꯎꯕꯤꯅꯦ ꯑꯩꯁꯦ
ꯑꯉꯥꯎꯕꯤꯅꯦꯕ
ꯑꯥ
ꯍꯥꯏꯕꯗꯤ ꯆꯍꯤ ꯃꯔꯤꯗ ꯑꯃꯈꯛꯇ ꯑꯣꯏꯕꯅꯤꯅ ꯌꯥꯝ ꯀꯥꯔꯤꯍꯥꯏꯁꯤꯔꯥ ꯇꯦꯟꯁ ꯇꯦꯟꯁ ꯂꯩꯕꯗ ꯑꯗꯨ ꯑꯣꯏꯕꯅꯦꯕ
ꯎꯝ
ꯑꯗꯨꯒꯩ ꯌꯥꯝ ꯅꯨꯡꯉꯥꯏꯌꯦꯗ ꯌꯦꯡꯕ ꯃꯔꯨꯞꯀ ꯌꯦꯡꯃꯤꯟꯅꯔꯗꯤ ꯑꯃꯨꯛ ꯍꯦꯟꯅ ꯑꯃꯨꯛꯀ ꯍꯥꯏꯕꯗꯤ ꯇꯤꯝꯗꯢ ꯇꯣꯉꯥꯟ ꯇꯣꯉꯥꯟꯅ ꯑꯣꯏꯔꯗꯤ ꯍꯥ
ꯊꯟꯇ ꯂꯩꯕꯒꯤꯀꯣ
ꯑꯣ ꯑꯩꯁꯨ ꯑꯌꯥꯝꯕꯗꯤ ꯏꯊꯟꯗ ꯂꯩꯌꯦꯕ ꯃꯔꯛ ꯃꯔꯛꯇ ꯏꯃꯥꯟꯅꯕ ꯄꯨꯜꯂꯒꯅ ꯑꯗꯨꯝ ꯀꯩꯅꯣ ꯇꯤꯚꯤꯗ ꯌꯦꯡꯉꯦ ꯅꯠꯇ꯭ꯔꯗꯤ꯫ ꯏꯊꯟꯇ ꯑꯣꯏꯔꯗꯤ ꯇꯤꯚꯤꯗ ꯌꯦꯡꯕꯗ ꯕꯣꯔꯤꯡ ꯆꯨꯑꯦꯕ ꯑꯗꯨꯢ ꯐꯣꯟꯗ ꯑꯗꯨꯝ ꯌꯦꯡꯉ‌ꯦ꯫
ꯐꯣꯟꯗ ꯑꯣꯏꯅ ꯑꯦꯞꯁꯇꯣ ꯍꯥꯞꯄꯒ ꯌꯦꯡꯉꯦ ꯑꯗꯨ ꯑꯣꯏꯅ꯫ ꯅꯊꯟꯇ ꯉꯥ ꯑꯣꯏꯅ ꯆꯥꯔꯦ ꯉꯁꯤꯗꯤ꯫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
ꯍꯥꯎꯅ ꯆꯥꯊꯣꯛꯄ ꯍꯥꯎꯅ ꯆꯥꯊꯣꯛꯄꯅꯤꯅꯦ꯫
ꯆꯥꯒꯗꯕꯅꯤꯅꯦ ꯃꯔꯛ ꯃꯔꯛꯇꯗꯤ꯫
ꯆꯥꯒꯗꯝꯅꯤ꯫ ꯀꯔꯤ ꯊꯣꯛꯀꯅꯤꯁ ꯈꯪꯗꯕꯤ
ꯎꯝ
ꯅꯨꯡꯉꯥꯏꯍꯧꯗꯕꯅꯦ ꯈꯔꯗꯤ ꯍꯥ ꯑꯩꯁꯦ ꯉꯥꯒꯨꯝꯕ ꯆꯥꯗꯦꯗ
ꯏꯁ ꯀꯔꯤꯒꯤ
ꯐꯥꯒꯤ ꯇꯥꯢꯌꯦꯕ ꯁꯥ ꯅꯠꯇ꯭ꯔꯗꯤ ꯀꯦ ꯁꯥ ꯁꯥ ꯅꯠꯇ꯭ꯔꯗꯤ ꯑꯁꯦꯡꯕꯅꯤ ꯉꯥꯖꯦ ꯑꯗꯨꯝ ꯀꯔꯤ ꯍꯥꯢꯁꯤꯔꯥ ꯈꯪꯗꯦꯗ ꯆꯥꯛꯄꯨꯗꯤ ꯍꯦꯟꯅ ꯆꯪꯕ ꯃꯥꯜꯂꯦꯕ ꯍꯦꯟꯅ ꯆꯥꯕ ꯃꯥꯜꯂꯦꯕ ꯁꯥꯗꯒꯤꯗꯤ ꯉꯥ ꯉꯥ ꯑꯣꯏꯅ ꯆꯥꯕꯅ꯫ ꯑꯗꯨ ꯀꯔꯤ ꯍꯥꯏꯁꯤꯔ ꯑꯗꯨꯝ ꯀꯩꯅꯣꯃ ꯑꯍꯥꯎꯕ ꯃꯆꯥꯁꯦ ꯍꯥꯏꯔꯗꯤ ꯉꯥꯖꯦ ꯋꯥꯈꯟꯗ꯫ ꯊꯣꯛꯂꯛꯇꯦꯕ꯫
ꯎꯪ
ꯁꯥ ꯐꯥꯈꯤꯒꯤꯅꯤ ꯑꯩꯅ ꯍꯥꯏꯒꯤꯗ꯭ꯔ‌ꯦ꯫ ꯁꯥ ꯁꯥꯒꯨꯝꯕ ꯑꯣꯛꯀꯨꯝꯕ꯫ ꯁꯟꯒꯨꯝꯕ ꯉꯥꯛꯇ ꯊꯣꯛꯂꯛꯑꯦꯕ ꯋꯥꯈꯟꯗ꯫ ꯑꯍꯥꯎꯕ ꯑꯃ ꯂꯩꯔꯛꯎ ꯇꯧꯔꯗꯤ ꯉꯥ ꯂꯩꯔꯨꯁꯤ ꯍꯥꯏꯅ ꯊꯣꯛꯇꯦꯕ꯫ ꯑꯣꯛꯀꯨꯝꯕ ꯁꯟꯒꯨꯝꯕ꯫ ꯑꯗꯨꯒꯨꯝꯃꯛꯇꯅꯦ ꯊꯣꯛꯂꯛꯏꯁꯦ꯫
ꯍꯨꯏꯒꯝꯕꯁꯨ ꯆꯕ꯭ꯔꯥ ꯅꯪ꯫
ꯍꯥꯥ꯫
ꯍꯨꯏꯒꯨꯝꯕꯁꯨ ꯆꯥꯕ꯭ꯔꯥ꯫
ꯍꯨꯏꯖꯦ ꯑꯗꯨꯝ ꯆꯥꯏꯗ ꯆꯥꯗꯕ꯭ꯔꯥ ꯅꯪꯗꯤ꯫
ꯆꯥꯏꯗ꯫
ꯥꯆꯥꯢꯌꯦ ꯀꫭ꯫
ꯑꯥ ꯅꯨꯄꯤ ꯃꯥꯟꯗꯕꯅꯦ ꯑꯩꯗꯤ ꯑꯗꯨꯝ ꯆꯥꯕꯅꯦ꯫
ꯑꯗꯨ ꯆꯥꯔꯑ ꯀꯅꯥꯅ ꯅꯨꯄꯤ ꯃꯥꯜꯂꫭꯏ ꯍꯥꯏ
ꯅꯣꯏꯅ ꯍꯦꯟꯅ ꯃꯥꯜꯂꯦꯗ ꯅꯨꯄꯤ ꯍꯨꯏ ꯆꯥꯕꯗꯨꯅ ꯁꯦ꯫ ꯑꯗꯨ ꯑꯣꯏꯔꯗꯤ ꯐꯔ‌ꯦꯅ‌ꯦ ꯍꯥ‌꯫
ꯀꯥꯅ ꯍꯨꯏ ꯆꯥꯕ ꯅꯨꯄꯤ ꯃꯥꯟ ꯃꯥꯟꯗꯦ ꯍꯥꯏꯔꯗꯤ ꯀꯥꯏꯗꯒꯤ꯫ ꯆꯥꯅꯕ ꯄꯣꯠꯇꯨꯕꯨ ꯆꯥꯒꯗꯕꯅꯦ꯫
ꯆꯥꯅꯤꯡꯗ‌ꯦ ꯇꯨꯀꯠꯆꯩ ꯍꯥꯏꯕ ꯂꯩꯌ‌ꯦ꯫
ꯢꯁ ꯃꯣꯏꯗꯤ ꯅꯨꯡꯁꯤꯕꯩꯅꯦ꯫ ꯃꯣꯏꯗꯤ ꯅꯨꯡꯁꯤꯕꯩ ꯑꯣꯢꯔꯝꯃꯅꯤ ꯑꯣꯛꯀꯨꯝꯕꯗꯤ ꯆꯥꯔꯝꯃꯅꯤ ꯍꯥ꯫ ꯍꯧꯖꯤꯛꯀꯤ ꯍꯨꯏ ꯍꯨꯏ ꯆꯥꯗꯕ ꯍꯨꯢ ꯆꯥꯗꯕꯁꯤꯡꯗ ꯍꯥꯏꯕ꯫ ꯑꯣꯛ ꯀꯨꯝꯕ ꯑꯈꯣꯏꯒꯤ꯫ ꯀꯩꯅꯣ ꯑꯃꯣꯠ ꯑꯀꯥꯏꯗꯨꯈꯛꯀꯨꯝꯕ ꯊꯝꯝꯕꯗꯨꯗꯤ ꯑꯗꯨꯒꯨꯝꯕꯗꯤ ꯆꯥꯔꯒ꯫ ꯍꯨꯏꯗꯤ ꯆꯥꯗꯦ ꯍꯥꯏ ꯑꯗꯨꯗꯤ ꯃꯣꯏꯗꯣ꯫ ꯃꯆꯤꯟ ꯊꯤꯕ ꯑꯃ ꯌꯥꯎꯔꯦꯀꯣ ꯇꯧꯁꯤꯟꯅꯕ ꯑꯃ ꯇꯧꯁꯤꯟꯅꯕ ꯑꯃ ꯌꯥꯎꯔꯦ ꯍꯥꯏꯕ꯫ ꯍꯣꯏꯌꯦ ꯑꯣꯛꯁꯨ ꯆꯥꯗꯦ ꯍꯥꯏꯔꯗꯤ ꯍꯣꯏ ꯊꯥꯖꯩꯗ꯫ ꯁꯟꯒꯨꯝꯕ ꯌꯦꯟꯒꯨꯝ ꯉꯥꯛ ꯆꯥꯢ ꯍꯥꯏꯔꯗꯤ ꯍꯣꯏ꯫
ꯆꯥꯗꯦ ꯍꯥꯏꯕ ꯃꯤꯅ ꯌꯥꯝ ꯆꯥꯒꯟꯕꯅꯦ
ꯍꯣꯏ ꯍꯣꯏ ꯂꯣꯟꯅꯀꯣ ꯂꯣꯟꯅ ꯌꯥꯝ ꯈꯪꯉꯝꯃꯦꯀꯣ
ꯗꯕ ꯃꯤꯁꯨ ꯂꯩꯥꯌꯦꯅꯦ ꯁꯨꯛ ꯍꯥꯎꯕꯗꯨ
ꯑꯥ ꯑꯗꯨꯛ ꯍꯥꯎꯕꯗꯕꯨ ꯑꯗꯨ ꯀꯩꯅꯣ ꯌꯥꯝ ꯄꯛꯅꯗꯤ ꯆꯥꯕ ꯉꯝꯗꯦꯗꯅ ꯍꯨꯏꯒꯨꯝꯕꯁꯤꯗꯤ ꯍꯥꯏꯕꯗꯤ ꯐꯥ ꯁꯦ ꯇꯝꯄꯥꯛꯀꯨꯝꯕꯗꯗꯤ ꯑꯃꯨꯛ ꯐꯥꯕꯅꯤꯅ ꯍꯥ ꯏꯁꯥ ꯢꯁꯥꯒꯤ ꯒꯥꯔꯤꯗ꯫ ꯄꯨꯕ ꯐꯥꯎꯕ ꯀꯩ ꯇꯧꯗꯣꯏꯅꯣ ꯍꯥꯏꯅ ꯍꯩꯄ ꯁꯥꯔꯤꯔ ꯈꯝꯃꯒ ꯇꯧꯋꯦꯁꯤꯗ ꯃꯊꯧ ꯂꯩꯇꯕꯒꯤ ꯇꯥꯏꯞꯇ꯫
ꯑꯥ ꯁꯥꯕꯅ‌ꯦ꯫
ꯑꯗꯨ ꯑꯗꯨꯒꯤ ꯌꯥꯝ ꯆꯥꯒꯟꯗꯦꯗ ꯈꯨꯟꯗ ꯅꯠꯇ꯭ꯔꯗꯤ ꯇꯝꯄꯥꯛꯇꯗꯤ ꯆꯥꯗꯦ꯫
ꯏꯪꯁꯨ ꯈꯨꯟꯗ ꯂꯩꯕ꯭ꯔꫭ꯫
ꯎꯝ ꯑꯁꯦꯡꯕ ꯌꯨꯝꯗꯤ ꯈꯨꯟꯗ ꯑꯣꯏꯌꯦꯅꯦ ꯆꯤꯡꯗ꯫ ꯍꯧꯖꯤꯛꯅ ꯇꯝꯄꯥꯛꯇ ꯂꯩ ꯌꯥꯝ ꯂꯥꯞꯄ ꯑꯣꯏꯗꯦꯗ ꯑꯗꯨꯝ ꯋꯥꯟ ꯑꯦꯟ ꯍꯥꯐ ꯑꯥꯋꯔꯁ ꯑꯗꯨꯝ ꯌꯥꯎꯋꯦ ꯋꯥꯟ ꯑꯦꯟ ꯍꯥꯐ ꯑꯥꯋꯥꯔ ꯁꯤꯗꯒꯤ
ꯌꯥꯔꯅꯦ ꯑꯗꯨꯗꯤ
ꯑꯣ ꯍꯣꯏ ꯆꯠ ꯌꯥꯏꯗ ꯂꯝꯕꯤꯁꯨ ꯅꯨꯡꯉꯥꯏꯕꯅꯤꯅ ꯍꯥ
ꯀꯔꯤꯁꯨ ꯇꯧꯔꯝꯃꯣꯏꯀꯣ ꯅꯣꯏ ꯂꯝꯕꯤꯗꯨꯗꯤ
ꯑꯗꯣ ꯍꯟꯗꯛꯇꯤ ꯌꯥꯗ꯭ꯔꯦ
ꯑꯁ ꯅꯣꯏꯁꯨꯔꯣ
ꯍꯣꯏ ꯑꯗꯣ ꯐ꯭ꯔꯤꯗ ꯆꯠꯇ꯭ꯔꯕ ꯌꯥꯗ꯭ꯔꯦ ꯑꯩꯈꯣꯏꯗ ꯍꯧꯖꯤꯛꯇꯤ ꯅꯣꯅꯦꯔꯣꯝꯗ ꯀꯣꯏꯔꯒ ꯆꯠꯂꯅꯤꯕ
ꯎꯝ ꯑꯩꯁꯨ ꯅꯣꯅꯦꯔꯣꯝꯗꯒꯤꯅꯦ
ꯑꯣ ꯑꯠꯆꯥ ꯑꯆꯥ ꯑꯠꯆꯥ ꯑꯩꯅ ꯅꯣꯅꯦ ꯗꯤꯁꯇ꯭ꯔꯤꯛꯇꯩ ꯑꯣꯢꯕ ꯗꯤꯁꯇ꯭ꯔꯤꯛ ꯅꯛꯇꯅꯤꯗ ꯑꯩꯅ
ꯌꯥꯝ ꯅꯛꯅ ꯂꯩꯔꯝꯃꯦꯀꯣ ꯁꯦ ꯗꯤꯁꯇ꯭ꯔꯤꯛꯇꯤ ꯄꯨꯜꯂꯝꯃꯦ ꯗꯤꯁꯇ꯭ꯔꯤꯛꯇꯤ ꯄꯨꯜꯂꯝꯃꯦ ꯌꯥꯝ ꯐꯔꯦ
ꯎꯝ
ꯈꯔ ꯀꯩꯅꯣ ꯑꯣꯏꯕ ꯑꯃ ꯂꯩꯔꯝꯃꯦ ꯃꯥꯟꯅꯕ ꯑꯃ ꯑꯗꯨꯝ ꯌꯥꯝꯃꯛꯀꯅꯤꯗ ꯈꯔ ꯀꯨꯏꯅ ꯋꯥꯔꯤ ꯁꯥꯔꯛꯑꯗꯤ ꯂꯩꯔꯝꯃꯅꯤꯗ ꯃꯅꯕ
ꯉꯁꯤ ꯈꯛꯇ ꯇꯧꯔꯛꯄ ꯃꯥꯂꯤꯛꯣ ꯅꯪ
ꯎꯝ ꯃꯁꯤꯊꯛꯇ ꯍꯥꯏꯗꯤ ꯅꯪꯉꯣꯟꯗꯔꯣ ꯅꯉꯣꯟꯗꯔꯣ
ꯑꯥ
ꯍꯣꯏꯦ ꯑꯗꯨꯅꯦ ꯉꯁꯤ ꯉꯛꯇꯅꯦ ꯑꯩꯗꯤ ꯇꯧꯔꯛꯀꯦ ꯇꯧꯔꯛꯀꯦ ꯑꯩ ꯍꯧꯖꯤꯛꯖꯦ ꯇꯧꯔꯛꯀꯦ ꯇꯧꯔꯛꯀꯦ ꯑꯩ ꯋꯥꯔꯤ ꯋꯥꯔꯤ ꯅꯨꯡꯉꯥꯏ ꯅꯨꯡꯉꯥꯏꯕ ꯁꯥꯕꯤꯒꯦ
ꯑꯥ
ꯅꯣꯅꯦꯗꯩ ꯅꯣꯅꯦ ꯅꯣꯅꯦꯗꯒꯤꯁꯨ ꯑꯣꯏꯃꯤꯟꯅꯔꯦ ꯑꯗꯒꯤ ꯅꯨꯡꯉꯥꯏ ꯅꯨꯡꯉꯥꯏꯕ ꯋꯥꯔꯤ ꯁꯥꯟꯅꯕꯤꯒꯦ ꯊꯕꯛ ꯁꯥꯡꯉꯀꯥꯟꯗ ꯑꯩꯅ ꯃꯦꯁꯦꯖ ꯁꯥꯟꯅ ꯍꯥꯏꯔꯛꯀꯦ
ꯅꯪꯅ ꯑꯃꯨꯛ ꯇꯧꯔꯛꯄ ꯑꯩꯅ ꯑꯃꯨꯛ ꯇꯧꯔꯛꯄ ꯇꯧꯔꯒꯀꯣ ꯆꯍꯤꯖꯦ ꯂꯦꯡꯒꯥ ꯅꯪꯅ ꯑꯃꯨꯛ ꯇꯧꯔꯛꯄ ꯑꯩꯅ ꯑꯃꯨꯛ ꯇꯧꯔꯛꯄ ꯇꯧꯔꯒ ꯂꯣꯏꯁꯤꯟꯕ ꯌꯥꯕꯅꯦꯕ ꯍꯝ-ꯍꯝ ꯆꯍꯤ ꯍꯪꯕꯗꯤ ꯅꯨꯄꯤꯗ ꯅꯨꯡꯉꯥꯏꯇ꯭ꯔꯦ ꯍꯥꯏꯌꯦ ꯑꯗꯨꯝ ꯂꯦꯡꯒꯥ ꯑꯣꯏꯒꯗꯕꯗꯤ ꯃꯥꯜꯂꯦ ꯑꯩꯅ ꯑꯗꯨꯝ ꯈꯟꯕꯅꯦ
ꯍꯥꯏ ꯀꯌꯥ ꯁꯨꯔꯦ ꯅꯪ
ꯑꯍꯟ-ꯑꯍꯟ ꯍꯦꯟꯅ ꯑꯍꯟ ꯑꯣꯏꯔꯝꯒꯗꯕ ꯖꯥꯠꯂ
ꯀꯌꯥ ꯁꯨꯔꯦ ꯅꯪ
ꯑꯗꯨꯝ ꯒꯌꯥꯁ ꯇꯧꯔꯑꯅꯦ ꯑꯣꯏꯔꯀꯗꯧ ꯃꯥꯟꯒꯦ
ꯑꯁ ꯈꯪꯗꯦ ꯅꯪ ꯑꯗꯨꯝ ꯍꯥꯏꯔꯛ ꯑꯣ
ꯑꯦ ꯑꯩ ꯍꯥꯏꯔꯛꯑꯗꯤ ꯅꯨꯡꯉꯥꯏꯔꯔꯣꯏ ꯋꯥꯔꯤ ꯁꯥꯥꯟꯅꯕ
ꯍꯁꯨ ꯑꯗꯨꯝ ꯃꯔꯛ ꯑꯣ ꯀꯥꯏꯗꯦ
ꯅꯪꯅ ꯒꯦꯞ ꯅꯠꯇꯦ ꯍꯥꯏꯗꯤ ꯍꯥꯏꯔꯛꯀꯅꯤꯕ ꯅꯪꯅ ꯍꯥꯟꯅ ꯒ꯭ꯌꯥꯁ ꯇꯧꯔꯒ ꯁꯤ ꯑꯣꯏꯌꯦ ꯍꯥꯏꯕꯗꯣ ꯍꯦꯟꯅ ꯅꯨꯡꯉꯥꯏꯇꯔꯣ
ꯇ꯭ꯋꯦꯟꯇꯤ ꯐꯥꯏꯚ ꯇ꯭ꯋꯦꯟꯇꯤ ꯁꯤꯛꯁ ꯑꯣꯏꯔꯝꯗꯧ ꯃꯥꯜꯂꯦ
ꯇ꯭ꯋꯦꯟꯇꯤ ꯁꯤꯛꯁ ꯑꯁ ꯌꯥꯝ ꯍꯩꯌꯦꯅ ꯀꯩꯅꯣ
ꯇ꯭ꯋꯦꯟꯇꯤ ꯁꯤꯛꯁ ꯔꯣ
ꯅꯠꯇꯦꯗ ꯑꯃꯗꯣ ꯍꯦ ꯅꯪꯗꯤ ꯑꯩꯉꯣꯟꯗꯒꯤ ꯑꯍꯟ ꯑꯣꯏꯕ꯭ꯔꯣ ꯏꯆꯦ ꯀꯧꯒꯗꯧꯔꯣ
ꯑꯥ ꯅꯠꯇꯦ-ꯅꯠꯇꯦ ꯑꯩꯁꯨ ꯑꯣꯛꯇꯣꯕꯔ ꯌꯧꯔꯗꯤ ꯁꯨꯔꯅꯤ
ꯑꯩꯅ ꯑꯩꯒ ꯆꯞꯃꯥꯟꯅꯅꯥ
ꯅꯪꯁꯨ ꯑꯣꯛꯇꯣꯕꯔꯗꯔꯣ
ꯅꯠꯇꯦꯗ ꯅꯪꯅ ꯑꯣꯛꯇꯣꯕꯔ ꯌꯧꯔꯒ ꯑꯩꯒꯤ ꯆꯍꯤꯗꯣ ꯌꯧꯗꯣꯏꯔꯕ
ꯑꯥ
ꯑꯗꯨꯗꯤ ꯂꯦꯡꯒꯥꯑꯣꯏꯔꯦ ꯀꯩꯅꯣ ꯆꯍꯤ ꯑꯃ ꯈꯦꯠꯅꯕꯕꯨ ꯆ ꯑꯅꯤꯒꯨꯝꯕ ꯈꯦꯠꯅꯔꯁꯨ ꯂꯦꯡꯒꯥ ꯑꯗꯨꯝ ꯑꯣꯏꯔꯤꯁꯤꯕꯨ ꯑꯗꯨꯝ ꯄꯨꯟꯕ ꯌꯥꯔꯁꯤꯕꯨ ꯌꯥꯏ ꯌꯥꯏ
ꯌꯥꯕ ꯖꯥꯠꯅꯤ
ꯇꯣꯔꯦ ꯅꯍꯥꯏꯗ꯭ꯔꯣ ꯉꯁꯥꯏ ꯅꯣꯅꯦꯗꯒꯤꯁꯨ ꯄꯨꯜꯂꯝꯃꯤ ꯆꯍꯤꯁꯦ ꯂꯦꯡꯒꯥ ꯑꯣꯏꯔꯝꯃꯦ ꯆꯞ ꯃꯥꯟꯕ ꯉꯥꯛꯇ
ꯎꯝ
ꯋꯥꯔꯤ ꯅꯨꯡꯉꯥꯏ-ꯅꯨꯡꯉꯥꯏꯕ ꯁꯥꯒꯗꯕꯅꯤꯅꯦ ꯃꯤꯗꯤ ꯋꯥꯔꯤ ꯌꯥꯝ ꯅꯨꯡꯉꯥꯏꯕ ꯀꯩꯅꯣ ꯄꯤꯒ ꯇꯥꯕ ꯄꯤ ꯇꯥꯕ ꯌꯥꯎꯔꯤ ꯍꯥꯏꯅꯦ ꯑꯗꯨꯃꯛꯄꯨꯗꯤ ꯍꯩꯇꯦꯗ
ꯎꯝꯗꯄꯩꯏꯁꯨ
ꯎ ꯅꯨꯡꯊꯤꯟꯗꯗꯤ ꯀꯩꯗꯧꯔꯝꯗꯣꯏꯅꯣ
ꯑꯗꯨꯝ ꯂꯩꯒꯅꯤ ꯀꯔꯤꯁꯨ ꯆꯠꯇꯦ ꯑꯩꯈꯣꯏꯗꯤ
ꯅꯨꯄꯤꯁꯤꯡꯗꯤ ꯗ꯭ꯔꯃꯥꯒꯨꯝꯕ ꯌꯥꯝ ꯄꯥꯝꯕꯒꯨꯝꯕ ꯇꯥꯏꯞꯇ ꯇꯧꯋꯦꯅꯦ
ꯌꯦꯡꯗꯔꯦꯗ ꯍꯟꯗꯛꯇꯤ
ꯀꯩꯗꯧꯔꯦ
ꯏꯟꯁꯇꯥꯒ꯭ꯔꯥꯝꯗ ꯔꯤꯜꯁꯒꯨꯝꯕ ꯑꯗꯨꯝ ꯅꯣꯛꯅꯤꯡ-ꯅꯣꯛꯅꯤꯡꯕ ꯌꯦꯡꯉꯒ ꯂꯩ
ꯅꯣꯛꯅꯤꯡꯕꯒꯨꯝꯕꯗ ꯃꯥꯏ ꯑꯣꯟꯁꯤꯟꯈ꯭ꯔꯦꯕ
ꯑꯥ
ꯍ-ꯍ ꯀꯔꯤ ꯍꯥꯏꯕ ꯏꯟꯁꯇꯒ꯭ꯔꯥꯝꯗ ꯑꯩꯅ ꯅꯣꯛꯅꯤꯡꯕ ꯑꯃ ꯁꯦ ꯀꯩꯅꯣ ꯀꯔꯤ ꯍꯥꯏꯌꯦꯕ ꯍꯣꯃꯣ ꯁꯥꯕ ꯑꯃ ꯂꯩꯔꯤ ꯍꯥꯏꯅꯦ ꯅꯨꯄꯥ ꯑꯃ
ꯑꯥꯎ
ꯕꯁꯇꯤꯅꯦ ꯍꯣꯏꯌꯦ ꯍꯥꯏꯕ꯭ꯔꯥ ꯒꯥꯔꯤꯅ ꯑꯃ ꯑꯗꯨ ꯊꯦꯡꯅꯔꯕ
ꯀꯩꯅꯣꯗꯦ ꯀꯩꯅꯣ ꯋꯥꯈꯜ ꯌꯥꯝ ꯅꯨꯡꯉꯥꯏꯇꯕ꯭ꯔꯥ ꯀꯔꯤꯅꯣ ꯀꯩꯗꯧꯔꯦ
ꯑꯩꯔꯣ ꯅꯠꯇꯦ ꯍꯦ
ꯃꯨꯠꯇꯨ ꯉꯥꯏꯍꯥꯛ ꯉꯁꯥꯏ ꯌꯥꯝ ꯅꯨꯡꯉꯥꯏꯒꯗꯕ ꯉꯁꯥꯏ ꯌꯥꯝ ꯅꯨꯡꯉꯥꯏꯔꯝꯕ ꯃꯥꯜꯂꯤ ꯗ ꯄꯨꯔꯥ ꯕꯣꯂꯨꯝ ꯗꯥꯎꯟ ꯕꯣꯂꯨꯝ ꯗꯥꯎꯟ ꯇꯧꯕꯒꯤ ꯇꯥꯏꯞꯇ